ꯑ
ꯇꯥꯔꯦ ꯇꯥꯔꯦ
ꯎꯝ ꯇꯥꯔꯕ
ꯎꯝ
ꯅꯨꯡꯁꯥꯊꯤ ꯁꯥꯕꯅꯤꯅ ꯇꯧꯐꯝ ꯆꯥꯐꯝ ꯈꯪꯗꯦ ꯍꯥꯏꯕ ꯍꯦꯛꯇ
ꯑꯦ ꯁꯥꯏ ꯁꯥꯏ ꯅꯨꯡꯁꯥꯁꯤ ꯍꯟꯗꯛꯀꯤ ꯖꯨꯟ ꯖꯨꯂꯥꯏ ꯖꯨꯂꯥꯏꯕꯧ ꯁ꯭ꯋꯥꯏꯕꯧꯗꯤ ꯁꯥꯗꯣꯏ ꯑꯣꯏꯔꯝꯒꯅꯤ ꯅꯨꯡꯁꯥꯁꯦ
ꯁꯗꯣꯏꯅꯤꯅ ꯑꯉꯥꯡ ꯀꯥꯂꯦꯟ ꯁꯨꯇꯤ ꯀꯔꯝꯀꯥꯟ ꯂꯣꯏꯗꯣꯏꯕ
ꯀꯂꯦꯟ ꯁꯨꯇꯤ ꯗꯦꯠ ꯇ꯭ꯋꯦꯟꯇꯤ ꯑꯥꯏꯠꯇ ꯂꯣꯏꯔꯦ ꯃꯟꯗꯦꯗꯒꯤ ꯃꯟꯗꯦꯗꯒꯤ ꯑꯃꯨꯛ ꯁ꯭ꯀꯨꯜ ꯀꯥꯕ ꯍꯧꯗꯣꯏꯅꯤ
ꯉꯁꯤ ꯀꯩ ꯅꯨꯃꯤꯠꯅꯣ
ꯉꯁꯤ ꯁꯦꯇꯔꯗꯦ ꯉꯁꯤ ꯗꯦꯠ ꯇ꯭ꯋꯦꯟꯇꯤ ꯁꯚꯦꯟ ꯍꯥ
ꯍꯥ ꯍꯥ ꯍꯪꯆꯤꯠꯇꯒꯤ
ꯎꯝ ꯍꯥꯡꯆꯤꯠꯇꯒꯤ ꯑꯃꯨꯛ ꯍꯧꯗꯣꯏꯅꯦ ꯅꯣꯏꯁꯨ ꯍꯧꯔꯣꯏꯗ꯭ꯔꯣ
ꯑꯣꯏꯔꯝꯅꯤꯌꯦ ꯑꯩꯗꯤ ꯑꯁꯁ ꯑꯩꯗꯤ ꯑꯉꯥꯡꯒ ꯂꯥꯏꯔꯤꯛ ꯀ ꯍꯟꯗꯛꯇꯤ ꯇꯨꯏꯁꯟꯒ ꯑꯝꯇ ꯇꯧꯗ꯭ꯔꯦ ꯑꯩꯈꯣꯏꯆꯦ ꯃꯆꯥ ꯇꯥꯛꯄꯗꯣ ꯑꯉꯥꯡꯗꯨ ꯀꯟꯅ ꯅꯥꯕ ꯑꯗꯣ ꯍꯟꯗꯛꯁꯦ ꯑꯩꯈꯣꯏ ꯅꯤꯡꯊꯤꯕꯤꯗꯤ ꯄꯪꯅꯗꯥ ꯅꯥꯏꯌꯦꯕ ꯃꯥꯖꯦ
ꯅꯤꯡꯊꯤꯕꯤꯁꯨ ꯅꯥꯕ꯭ꯔꯅꯦ
ꯅꯥꯕ ꯍꯥꯏꯁꯦ ꯃꯥꯖꯦ ꯔꯤꯀꯥꯎꯟꯁꯤꯂꯤꯡ ꯀꯟꯅ ꯇꯧꯔꯤꯅꯦ ꯏꯕꯦꯃꯃꯥ ꯅꯪꯕꯣ
ꯀꯥꯎꯟꯁꯤꯂꯤꯡꯖꯦ ꯃꯥꯒꯤꯖꯦ ꯑꯩꯈꯣꯏꯒꯤ ꯂꯥꯏꯔꯤꯛꯁꯦ ꯇꯧ ꯇꯧ ꯍꯥꯏꯔꯅꯤꯗꯅ ꯑꯗꯨꯒ ꯃꯥ ꯊꯣꯛꯄ ꯑꯃ ꯑꯩꯈꯣꯏꯒꯤ ꯄꯨꯔꯥ ꯐꯔꯦ ꯍꯥꯏꯔꯅꯤ ꯐꯔꯦ ꯍꯥꯏꯔꯤꯅꯦ ꯄꯁꯤ ꯄꯥꯎ ꯍꯥꯏꯔꯤꯅꯦꯀꯣ ꯑꯗꯨꯒ ꯃꯔꯦꯡ ꯃꯔꯦꯡ ꯑꯥ ꯃꯔꯦꯡ ꯃꯔꯦꯡ ꯄꯔꯥꯁꯦ ꯐꯥꯔꯅꯦꯕ ꯍꯧꯖꯤꯛꯁꯦ ꯄꯔꯥ ꯐꯥꯔꯅꯤꯀꯣ ꯍꯣꯔꯦꯟ ꯑꯥ ꯃꯐꯝꯗ ꯑꯃꯃꯨꯛ ꯇꯧ ꯊꯣꯛꯄ ꯑꯃ ꯇꯧꯔꯛꯏ ꯏꯔꯝ ꯗꯣꯏ ꯍꯧꯖꯤꯛꯅꯥꯟ ꯕꯅꯥꯟꯁꯦ ꯐꯥꯅꯤꯗꯅ ꯇꯨꯏꯁꯟ ꯃꯣꯏ ꯃꯤꯁꯀꯤ ꯇꯨꯏꯁꯟ ꯃꯐꯝꯗꯅ ꯀꯥꯔꯔꯟ ꯑꯃꯨꯛ ꯇꯧꯕꯤ ꯐꯥꯗꯤ ꯐꯥꯕ ꯑꯗꯩ ꯃꯤꯁꯀꯤ ꯐꯔꯛꯑꯅꯤꯅ ꯃꯤꯁꯇꯩ ꯐꯔꯛꯑꯅꯤꯅ ꯑꯩ ꯅ ꯁꯣꯟꯗ ꯍꯪꯕꯗ ꯑꯃꯃꯨꯛ ꯐꯥꯗꯕꯤ ꯀꯔꯟ ꯇꯨꯔꯟ ꯁꯨꯃꯥꯏꯅꯇꯧꯋꯦꯕꯀꯣ ꯑꯗꯨꯒ ꯑꯗꯨꯗ ꯃꯣꯏꯒꯤ ꯑꯩꯈꯣꯏ ꯆꯦꯅ ꯃꯁꯤ ꯗꯣꯛꯇꯔꯗ ꯂꯥꯏꯌꯦꯡꯁꯦꯅ ꯁꯥꯏꯀ꯭ꯔꯤꯒꯤꯗ ꯃꯦꯟ ꯄꯨꯏꯌꯦꯕ꯫ ꯑꯗꯨꯗ ꯄꯨꯕꯗꯨꯗ ꯃꯣꯏꯅ ꯍꯥꯏꯅ ꯉꯁꯥꯏꯒꯤ ꯇꯧꯕ ꯍꯥꯏꯇꯥꯔꯦ ꯑꯉꯥꯡꯁꯦ ꯑꯩꯈꯣꯏꯒꯤ ꯑꯦꯇꯦꯟꯁꯟ ꯋꯥꯠꯄꯩ ꯂꯩꯅꯅꯦꯌꯦ
ꯎꯝ ꯑꯗꯨꯒꯨꯝꯕꯁꯨ ꯂꯩꯖꯥꯠꯅꯤꯅꯦ
ꯂꯩꯌꯦ ꯕꯦꯝꯃ ꯂꯩꯌꯦ ꯇꯦꯟꯁꯟꯗ ꯋꯥꯠꯄꯩ ꯂꯥꯏꯅꯥꯅꯤ ꯃꯃꯤꯡꯒ ꯍꯥꯏꯌꯦ ꯂꯩꯅꯥ ꯃꯃꯤꯡꯒꯗꯣ ꯃꯣꯏꯁꯦ
ꯑꯗꯣ ꯃꯥꯖꯦ ꯌꯨꯝꯗ ꯂꯩꯕꯗꯤ ꯃꯁꯥꯁꯦ ꯍꯩꯅꯤꯡꯗꯕ ꯑꯗꯨꯒꯨꯝꯕ ꯑꯇꯟꯕ ꯇꯧꯕꯒꯤ ꯃꯑꯣꯡ ꯃꯇꯧꯗꯤ ꯎꯕꯔꯕ
ꯏꯁ ꯑꯗꯨꯗꯤ ꯇꯧꯗꯦꯕꯦꯝꯃ ꯑꯁ ꯁꯥꯟꯅꯒꯦ ꯀꯦ ꯃꯥꯅ ꯄꯥꯕ ꯄꯣꯠꯁꯦ ꯑꯩꯈꯣꯏꯒꯤꯅꯦ ꯀꯩ ꯍꯥꯏꯅꯤ ꯑꯌꯥꯝꯕꯅ ꯃꯣꯏꯖꯦ ꯃꯣꯕꯥꯏꯜ ꯏꯗꯤꯛꯇꯩꯩꯁꯨ ꯂꯥꯛꯄꯅꯤ ꯍꯥꯏꯌꯦ ꯕꯦꯝꯆꯥ ꯅꯪ ꯅꯆꯥꯅꯨꯄꯥꯅꯅꯦ ꯕꯣꯗꯤꯡ ꯊꯝꯃꯤꯗꯣ ꯌꯥꯝ ꯐꯩꯌꯦ
ꯑꯩ ꯑꯉꯥꯡꯁꯤꯡꯁꯦ ꯑꯩꯅ ꯁ꯭ꯀꯨꯜꯁꯨꯨꯇꯤ ꯁꯨꯡꯊ ꯊꯥꯍꯟꯅꯤꯡꯗꯦꯕ ꯁ꯭ꯀꯨꯜ ꯆꯠꯄꯁꯤꯅ ꯆꯥꯡ ꯑꯃꯗ ꯐꯣꯟ ꯌꯦꯡꯉꯁꯨ ꯉꯥꯏꯍꯥꯛꯇꯪꯒꯤ ꯌꯦꯡꯕ ꯈꯛꯇꯅꯦꯕ ꯀꯣ ꯑꯗꯨꯒ ꯁ꯭ꯀꯨꯜ ꯁꯨꯇꯤ ꯊꯥꯕꯁꯤꯗꯤ ꯍꯦꯛꯇ ꯅꯣꯉꯥꯟꯕꯗꯒꯤ ꯑꯗꯨꯝ ꯑꯗꯨꯝ ꯇꯨꯡꯗꯕꯤꯗ ꯑꯩꯌꯥꯝꯕ ꯃꯇꯝꯗ ꯃꯣꯕꯥꯏꯜꯅꯦꯕ ꯃꯣꯏꯅ ꯄꯥꯏꯔ ꯂꯩ ꯑꯗꯨꯅ ꯑꯩ ꯁꯨꯇꯤ ꯁꯨꯛꯊꯥ ꯊꯥꯍꯟꯅꯤꯡꯗꯦ ꯑꯩ
ꯁꯨꯇꯤ ꯂꯩꯕ ꯀꯥꯟꯗ ꯃꯣꯕꯥꯏꯜ ꯇꯧ ꯂꯩꯇ꯭ꯔꯣ
ꯍꯣꯏ
ꯑꯩꯈꯣꯏꯒꯤ ꯑꯩꯈꯣꯏꯁꯤꯒꯤ ꯑꯄꯤꯛꯄꯗꯣ
ꯎꯝ
ꯑꯄꯤꯛꯄꯣꯗ ꯀꯩꯗꯧꯅꯤꯁꯦ ꯐꯣꯟꯁꯦ ꯍꯧꯖꯤꯛꯁꯦ ꯃꯥꯁꯦ ꯈꯪꯉꯦꯕꯀꯣ ꯐꯣꯟꯁꯦ ꯄꯨꯔꯛꯑꯅꯤꯗꯅ ꯑꯩꯅꯦ ꯃꯔꯣꯟꯁꯦ ꯁꯨꯕꯣꯏ ꯁꯨꯗꯕꯣꯏ ꯉꯥꯡꯗꯣꯏꯅꯦ ꯑꯩ ꯉꯥꯛꯇꯪ ꯌꯦꯡꯖꯒꯦ ꯍꯥꯏꯔꯅꯦꯕ꯫ ꯉꯥꯛꯇꯪ ꯌꯦꯡꯖꯒꯦ ꯍꯥꯏꯁꯤꯅ ꯌꯦꯡꯍꯧꯗ꯭ꯔꯕ ꯐꯤꯗꯤꯡ ꯄꯤꯗꯤꯡ ꯄꯤꯗꯤꯡ ꯄꯤꯗꯤꯡ ꯆꯣꯡꯗꯣꯏꯅꯦ ꯑꯥ ꯌꯥꯄꯣꯇꯦ ꯏꯕꯦꯝꯃꯥ ꯍꯧꯖꯤꯛꯅꯦ ꯀꯩꯅꯣꯝꯅꯦ ꯑꯄꯤꯛꯄꯗꯨꯁꯨ ꯈꯪꯕ꯭ꯔꯥ ꯑꯗꯨꯗꯒꯤ ꯃꯃꯥꯅ ꯆꯥꯛꯆꯥꯥꯕꯗꯣ
ꯎꯝ
ꯆꯥꯛ ꯆꯥꯕꯗ ꯑꯩꯈꯣꯏ
ꯇꯨ ꯑꯗꯨ ꯑꯗꯨ ꯌꯥꯝ ꯁꯣꯏꯌꯦꯕ ꯊꯥꯡꯉꯩꯁꯦꯡꯅ ꯑꯃꯨꯛ ꯃꯣꯕꯥꯏꯜꯁꯦ ꯌꯦꯡꯕꯁꯤꯅ ꯐꯩꯌꯦꯕ ꯑꯩꯈꯣꯏꯒꯤ ꯆꯥꯛ ꯆꯥꯕꯗ ꯐꯣꯟ ꯌꯦꯡꯕꯁꯦ꯫ ꯎꯝ ꯃꯁꯤ ꯌꯥꯝ ꯁꯣꯏ ꯁꯤꯗꯤ ꯁꯨꯡꯇꯧ ꯇꯧꯍꯟꯒꯅꯨ ꯍꯥꯏꯌꯦꯕ ꯉꯁꯥꯏ ꯕ꯭ꯔꯦꯟꯖꯦ ꯆꯥꯛ ꯆꯥꯔꯤꯉꯩꯗ ꯐꯣꯟ ꯌꯦꯡꯕꯁꯦ ꯕ꯭ꯔꯦꯟꯁꯦ ꯀꯩꯅꯣꯝꯗ ꯆꯠꯂꯦ ꯍꯥꯏꯕ ꯈꯪꯕ꯭ꯔ
ꯆꯠꯂꯤꯕ ꯆꯠꯂꯤꯅꯦ ꯃꯣꯏ ꯆꯥꯔꯤꯗ ꯑꯦꯇꯦꯟꯁꯟ ꯄꯤꯗ꯭ꯔꯤꯅꯦꯃꯤ ꯏꯕꯦꯝꯃꯥ
ꯎꯝ
ꯍꯥꯎꯅ ꯆꯥꯔꯤꯔ ꯍꯥꯎ ꯆꯥꯏꯔ ꯒ꯭ꯌꯥꯟ ꯇꯥꯗꯔꯕꯅꯦ ꯎꯝ ꯎꯝ ꯑꯗꯨꯗꯨꯅꯅꯦ ꯑꯩꯈꯣꯏꯅ ꯑꯉꯥꯡꯅꯁꯨ ꯉꯁꯥꯏꯒꯤ ꯑꯉꯥꯡꯗꯣ ꯆꯥꯛꯇꯣ ꯌꯦꯡꯗꯗꯤ ꯆꯥꯎ ꯌꯥꯗꯕꯗꯣ ꯑ ꯑꯄꯤꯛꯄꯗꯣ ꯁꯨꯛꯌꯥ ꯌꯥꯗꯦ ꯑꯩꯈꯣꯏꯅ ꯁꯦꯝꯗꯣꯛꯄꯤꯌꯨ ꯏꯆꯧ ꯅꯪ ꯑꯗꯨ ꯃꯥꯁꯨ ꯀꯜꯂꯝꯃꯦ ꯆꯥꯈ꯭ꯔꯗꯤ ꯐꯔꯦ ꯆꯥꯈ꯭ꯔꯒꯗꯤ ꯆꯥꯈ꯭ꯔꯗꯕꯨ ꯆꯥꯕꯨ ꯆꯥꯈ꯭ꯔꯗꯤ ꯐꯔꯦ ꯈꯜꯂꯦ ꯃꯥꯁꯨ
ꯎꯝ ꯑꯗꯣ ꯈꯒ ꯁꯦꯝꯇꯣꯛꯑꯣ ꯀꯩꯅꯣꯝ ꯇꯧꯔꯒ ꯑꯗꯒꯤ ꯑꯩꯈꯣꯏꯁꯨ ꯉꯥꯏ ꯑꯩꯈꯣꯏꯒꯤ ꯐꯣꯟꯁꯤ ꯌꯦꯡꯉꯒ ꯐꯣꯟꯁꯦ ꯐꯃꯨꯡꯗ ꯊꯝꯕꯁꯦ ꯃꯉꯣꯟꯗꯒꯤ ꯊꯥꯗꯣꯏꯕ ꯔꯦꯗꯤꯌꯦꯁꯟ ꯐꯣꯟꯒꯤ ꯔꯦꯗꯤꯌꯦꯁꯟꯁꯦ ꯌꯥꯝ ꯁꯣꯛꯑꯦꯕ ꯐꯣꯟꯁꯦ ꯂꯣꯏꯔꯒ ꯐꯣꯟꯁꯦ ꯂꯥꯞꯅ ꯊꯝꯃꯣ ꯍꯥꯏꯌꯦꯕ
ꯍꯥꯏꯔꯤꯕ ꯃꯤ ꯍꯥꯏꯔꯤꯕ ꯍꯥꯏꯔꯤꯕ ꯋꯥꯅꯤ ꯑꯩꯈꯣꯏꯁꯦ ꯑꯗꯨꯝ ꯉꯝꯗꯕꯅꯤꯉꯣ
ꯉꯝꯗꯦ ꯑꯗꯨꯗꯣ ꯑꯩꯗꯤ ꯊꯝꯃꯦ ꯑꯩꯗꯤ ꯐꯣꯟꯁꯦ ꯑꯩ ꯌꯦꯡꯅꯤꯡꯕ ꯑꯩ ꯌꯦꯡꯅꯤꯡꯕ ꯃꯇꯝꯐꯥꯎ ꯑꯩ ꯌꯦꯡꯉꯝꯃꯦ ꯈꯜꯂꯁꯤꯅꯦ ꯑꯩꯅꯅꯦꯗꯨꯕꯨ ꯌꯦꯡꯉꯦꯗꯅ ꯑꯌꯨ ꯐꯣꯟꯁꯨꯦ ꯈꯣꯡ ꯈꯨꯌꯥꯗ ꯍꯦꯇ ꯂꯪꯊꯈꯤꯕ ꯑꯩꯗꯤ ꯑꯩ ꯌꯦꯡꯕ ꯋꯥꯔꯦ ꯇꯨꯝꯃꯒꯦ ꯍꯥꯏꯗꯤ ꯐꯣꯟꯁꯨꯦ ꯈꯨꯌꯥꯗ ꯊꯣꯛꯂꯝꯗꯈ꯭ꯔꯅꯤ ꯑꯩꯗꯤ
ꯑꯗꯨ ꯐꯩꯌꯦ ꯑꯩꯁꯨ ꯇꯧꯔꯛ
ꯊꯝꯃꯦ
ꯑ ꯑꯩ ꯇꯧꯔꯝꯕꯅꯦ ꯑꯗꯨꯒꯅꯦ ꯍꯩꯅꯈꯤꯗꯦꯅ ꯑꯃꯨꯛꯁꯨꯨ ꯃꯣꯟ ꯃꯌꯥ ꯊꯝꯕ ꯍꯧꯔꯦꯕ ꯍꯧꯖꯤꯛꯁꯦ
ꯑꯗꯨ ꯊꯝꯒꯅꯣꯕ ꯑꯩ ꯐꯠꯇꯦꯕ ꯌꯥꯝꯅ ꯐꯣꯟꯁꯤꯗꯒꯤ ꯑꯩꯈꯣꯏꯅ ꯇꯨꯝꯕ ꯃꯇꯝꯗ ꯐꯣꯟꯁꯤꯅ ꯂꯩꯕ ꯃꯇꯝꯗ ꯑꯗꯨꯃꯥꯏꯅ ꯔꯦꯗꯤꯌꯦꯁꯟ ꯑꯃ ꯊꯥꯗꯣꯔꯛꯏꯕ ꯑꯗꯨꯅ ꯌꯥꯝ ꯁꯣꯜꯂꯦ ꯍꯥꯏꯁꯦ
ꯑꯦ ꯕ꯭ꯔꯦꯟ ꯁꯥꯇꯤ ꯁꯣꯀꯥꯖꯥꯅꯤꯕꯦꯝꯃꯥꯈꯝꯗꯧ ꯑ ꯑꯗꯩꯗ
ꯑꯄꯕꯨ ꯍꯧꯖꯤꯛ ꯑꯩꯈꯣꯏꯅ ꯌꯥꯝꯅ ꯁꯥꯎꯒꯜꯂꯤꯕ ꯑꯗꯒꯤ ꯀꯩꯅꯣꯝꯗ ꯀꯩꯅꯣꯝ ꯇꯧꯕ ꯇꯦꯟꯁꯟ ꯋꯥꯡꯉꯤꯕ ꯑꯗꯒꯤ ꯑꯦ ꯑꯦꯟꯖꯥꯏꯇꯤ ꯀꯩꯀꯥ ꯂꯩꯔꯦꯏꯁꯦ ꯐꯣꯟ ꯊꯣꯔꯛꯄꯗꯩꯅ ꯑꯌꯥꯝꯕꯅꯁꯨꯨꯔꯤꯅꯦꯍꯦ
ꯃꯥꯅꯦ ꯀꯥꯟꯅꯕ ꯍꯣꯏ ꯀꯥꯟꯅꯕꯕꯨꯗꯤ ꯃꯌꯥꯝ ꯄꯤ
ꯁꯤꯤ ꯑꯗꯨꯏꯁꯨ ꯑꯩꯈꯣꯏꯗꯤ ꯁꯤꯖꯤꯟꯅꯕꯩ ꯃꯑꯣꯡꯁꯦ ꯑꯩꯈꯣꯏ ꯃꯌꯥꯝꯅ ꯁꯤꯖꯤꯟꯅꯩꯗꯤ ꯁꯤꯖꯤꯟꯅꯕꯩ ꯃꯑꯣꯡꯁꯦ ꯈꯪꯗꯦ
ꯁꯤꯖꯤꯟꯅꯕꯕꯁꯤ ꯅꯤꯌꯣꯝꯁꯤ ꯐꯖꯅ ꯁꯤꯖꯤꯟꯅꯔꯒꯗꯤꯅꯦ ꯀꯥꯟꯝꯇꯪ ꯂꯧꯔꯗꯤ ꯐꯕ ꯅꯠꯇꯔꯥ ꯑꯟꯅꯦꯁꯥꯁꯔꯤꯗ ꯑꯩꯈꯣꯏꯗꯤ ꯄꯥꯈꯪ ꯂꯩꯁꯥꯕꯤꯅꯦ ꯑꯃꯔꯣꯝꯗ ꯑꯃꯨꯛ ꯋꯥꯔꯤ ꯁꯥꯟꯅꯕ ꯕꯤꯗꯤꯑꯣ ꯀꯣꯜꯗꯁꯨ ꯌꯥꯝ ꯐꯠꯇ ꯅꯠꯇꯦꯕ ꯑꯃꯔꯣꯝꯗꯗꯤ ꯈꯪꯕ꯭ꯔꯥ ꯑꯗꯨ ꯑꯗꯨꯝ ꯅꯥꯀꯣꯡꯗ ꯇ꯭ꯋꯦꯟꯇꯤ ꯐꯣꯔ ꯑꯋꯥꯔ ꯅꯞꯄꯁꯤꯁꯨ ꯐ ꯍꯥ ꯑꯍꯦꯟꯕ ꯉꯥꯛꯇ ꯊꯕꯛ ꯉꯥꯛꯇꯅꯦꯕ
ꯅꯪ ꯄꯨꯛꯇ ꯐꯣꯟ ꯌꯦꯞꯄꯗꯤ ꯇꯧꯕ꯭ꯔꯣ
ꯅꯝꯕꯔ ꯋꯥꯟꯅꯤ
ꯑꯩꯈꯣꯏꯒꯤ ꯄꯨꯛꯇ ꯐꯣꯟ ꯌꯦꯞꯄꯗꯣ
ꯎꯝ
ꯑꯗꯨꯗꯤ ꯇꯧꯕ꯭ꯔꯕ
ꯇꯧꯋꯤꯃꯤꯅꯦ
ꯇꯨ ꯇꯨ ꯑꯩ ꯋꯥ ꯍꯥꯏꯒꯦ ꯄꯨꯛꯇ ꯐꯣꯟ ꯌꯦꯛꯞꯄꯁꯤꯅꯅꯦ ꯑꯩꯈꯣꯏꯒꯤ ꯐꯣꯟꯁꯦ ꯂꯥꯛ ꯀꯄ ꯃꯇꯝꯗ ꯃꯥꯒꯤ ꯚꯥꯏꯕ꯭ꯔꯦꯁꯟ ꯑꯃꯗꯤ ꯑꯗꯨꯝ ꯌꯥꯎꯏꯤꯗꯅ
ꯌꯥꯎꯑꯦ
ꯉꯪꯕꯩ ꯔꯤꯡꯇꯣꯟꯒꯤꯅꯤ ꯈꯪꯗꯦ ꯑꯗꯒꯤ ꯗꯔ ꯇꯧꯕꯗꯨꯅꯤ ꯈꯪꯗꯦ ꯑꯗꯨ ꯇꯧꯕꯁꯤꯅ ꯑꯩꯈꯣꯏꯒꯤ ꯅꯨꯄꯤꯒꯤ ꯑꯩꯈꯣꯏ ꯅꯨꯄꯤꯒꯤ ꯑꯉꯥꯡ ꯈꯥꯎꯗ ꯌꯥꯝꯅ ꯑꯀꯥꯏꯕ ꯄꯤ ꯍꯥꯏꯀꯣ
ꯐꯣꯟ ꯌꯦꯞꯄꯥꯗꯣ ꯎꯝ ꯌꯦꯞꯄꯨꯅꯨ ꯑꯉꯥꯡ ꯅꯨꯄꯤ ꯅꯨꯄꯤꯗꯅꯦ ꯃꯔꯨ ꯑꯣꯏꯅ ꯑꯉꯥꯡ ꯐꯥꯎꯗ ꯑꯀꯥꯏꯕ ꯄꯤ ꯌꯦ ꯑꯗꯨꯏꯗꯨꯅ ꯑꯗꯨꯅ ꯄꯨ ꯄꯨꯛꯇꯒꯤ ꯐꯣꯟꯁꯨ ꯑꯩ ꯌꯦꯄꯨꯅꯨ ꯅꯨꯄꯤꯈꯩꯗꯤ ꯌꯥꯝ ꯌꯦꯠꯅꯩꯗꯅ ꯂꯩꯁꯥꯕꯤꯗꯤ ꯄꯨꯛꯇ ꯌꯥꯝ ꯌꯦꯠꯄꯅꯦꯕ
ꯅꯝꯕꯔ ꯋꯥꯟ ꯑꯩꯩꯅ ꯍꯧꯖꯤꯛꯇꯇꯩ ꯑꯩ ꯌꯦꯛꯄꯒ ꯏꯁꯩ ꯇꯥꯕꯤ ꯁꯤ ꯋꯥꯏ ꯇꯩꯕ꯭ꯔꯥꯒ
ꯑꯗꯨ ꯑꯗꯨ ꯌꯦꯞꯄꯨꯅꯨ ꯄꯨꯛꯇ ꯌꯦꯞꯄꯗꯣ ꯂꯤꯒ ꯂꯤꯁꯟ ꯂꯦ ꯅꯪ ꯏꯕꯦꯝꯃꯅꯪ ꯂꯤꯒ ꯂꯤꯁꯤꯜꯂꯦ ꯃꯊꯣꯡ ꯆꯥꯔꯣꯏꯀꯣ ꯌꯦꯛꯄꯨꯅꯦ
ꯀꯊꯤꯅꯒ ꯍꯥꯏꯕꯅꯦ ꯆꯨꯝꯅꯕꯁꯦ ꯁꯨ ꯐꯣꯝꯁꯦ ꯀꯟꯅ ꯇꯥꯟꯕꯗꯣ
ꯍꯥꯥ
ꯀꯨꯊꯤꯅꯒ ꯂꯤꯔꯒ ꯄꯥꯜꯂꯅꯤ ꯑꯉꯥꯡ ꯌꯥꯎꯕ ꯌꯥꯎꯗꯕ ꯀꯥꯏꯅ ꯑꯃ ꯍꯥꯏꯔꯦ ꯐꯣꯝꯁꯦ ꯇꯥꯔꯛꯅꯕ ꯁꯤꯜꯂꯤꯕ
ꯎꯝ ꯁꯤꯜꯂꯤꯕ ꯍꯥꯏ ꯍꯥꯏ ꯐꯠꯇꯦ ꯍꯥꯏ
ꯀꯗꯥꯏꯗꯒꯤ ꯗꯨꯏ ꯑꯐꯕ ꯑꯣꯏꯗꯣꯏꯅꯣ ꯏꯕꯦꯝꯃ
ꯀꯩꯅꯣ ꯍꯩ ꯆꯥꯔꯤꯔꯣ ꯅꯪꯕꯣ
ꯉꯁꯤꯁꯦ ꯑꯈꯣꯏ ꯃꯆꯧꯕꯤ ꯍꯣꯏꯒꯤ ꯑꯁꯤꯒꯤ ꯃꯣꯏꯒꯤ ꯂꯥꯏꯁꯪꯗꯣ
ꯑꯗꯨꯗꯒꯤ ꯂꯥꯏ ꯂꯧ ꯂꯥꯏ ꯆꯍꯤꯒꯤ ꯀꯨꯝꯃꯣꯟ ꯀꯨꯝꯖꯥ ꯏꯔꯥꯠ ꯑꯅ ꯑꯃ ꯍꯦꯛ ꯍꯦꯛ ꯇꯧꯋꯤꯗꯅ ꯑꯗꯨꯗ ꯈꯣꯏ ꯃꯥꯅ ꯑꯥ ꯂꯥꯏꯂꯥꯛꯄꯩ ꯇꯧꯕꯗꯨꯗ ꯂꯥꯏꯍꯩꯔꯨꯛ ꯈꯔ ꯀꯠꯂꯨꯕꯅꯦꯕ ꯑꯗꯨ ꯀꯠꯄꯗꯣ ꯃꯣꯏꯅ ꯆꯅꯤꯡ ꯆꯅꯤꯡꯍꯟꯕꯅ ꯃꯣꯏꯅ ꯈꯔ ꯄꯤꯔꯛꯏꯗꯅ ꯑ ꯑꯗꯨꯗ ꯆꯨ ꯌꯥꯎꯔꯛꯄ ꯑꯩꯅ ꯆꯨꯁꯦ ꯈꯇꯪ ꯆꯥꯒꯦ ꯇꯨ ꯁꯨꯃꯥꯏꯅ ꯃꯍꯤ ꯈꯔ ꯆꯥꯔꯒ ꯐꯩꯌꯦꯕ ꯊꯥꯖꯤꯟꯗꯣ ꯅꯥꯕ ꯈꯣꯠꯄꯗꯣ ꯃꯄꯪ ꯆꯥꯕ ꯌꯥꯗꯦꯕ ꯉꯁꯥꯏꯁꯦ ꯃꯄꯪ ꯍꯦꯛ ꯆꯥꯕꯒꯅꯤ ꯆꯥꯛ ꯆꯥꯛꯁꯦ ꯆꯥꯕꯒꯅꯦ ꯄꯨꯛꯁꯦ ꯂꯨꯝꯃꯦꯕꯥ ꯑꯩ
ꯎꯝ
ꯃꯍꯤꯒꯨꯝꯕ ꯆꯥꯔꯒ ꯆꯥꯛ ꯌꯥꯝ ꯆꯥꯗ꯭ꯔ ꯈꯔ ꯌꯥꯡꯉꯦꯕ ꯏꯁꯥꯖꯦ
ꯈꯪꯗꯦ ꯈꯪꯗꯦ ꯑꯈꯣꯏꯗꯤ ꯆꯥꯛꯁꯦ ꯄꯨꯈꯝ ꯄꯨꯈꯝ ꯍꯦꯛ ꯆꯥꯏ ꯉꯥꯛꯇꯪ ꯆꯥꯗꯨꯒꯤ ꯋꯥꯔꯝꯅꯤꯀꯣ ꯄꯨꯈꯝ ꯑꯃ ꯆꯥꯁꯤꯜꯂꯨꯕꯩ ꯉꯥꯍꯥꯛ ꯇꯪ ꯃꯤꯅꯤꯠ ꯃꯉꯥꯃꯨꯛꯇꯣ
ꯍꯣꯏꯅꯦ ꯆꯥꯛ ꯆꯥꯁꯟꯕꯒꯤ
ꯑꯥ ꯆꯥꯁꯟꯕ ꯑꯗꯩꯗꯤ ꯀꯥꯏ ꯀꯥꯏ ꯊꯝꯒ꯭ꯔꯅꯣ ꯈꯪꯗꯦ ꯍꯥꯟꯅꯩ ꯐꯤꯝꯗ ꯑꯗꯨꯝ ꯃꯌꯦꯡ ꯖꯔ
ꯑꯗꯣ ꯅꯪꯗꯤ ꯈꯣꯡ ꯍꯥꯝꯕ ꯈꯣꯠꯄ ꯕꯦꯔꯥ ꯇꯧꯕꯒ ꯑꯝꯇ ꯂꯩꯇꯦ
ꯇꯧꯗꯦ ꯅꯨꯡꯇꯤꯒꯤ ꯇꯨꯝꯕ ꯍꯧꯒꯠꯂꯛꯄꯁꯦ ꯑꯩꯅ ꯋꯥꯏ ꯑꯩꯗꯤ ꯈꯣꯡ ꯍꯥꯝꯅꯤꯡꯕꯖꯨꯖꯨ ꯑꯩꯗꯤ ꯍꯥꯝꯅꯤꯡꯕꯒ ꯍꯥꯝꯗꯣꯛꯑꯦꯕ ꯍꯦꯛꯇ ꯋꯥꯏ ꯁꯤꯜꯂꯤꯉꯩ ꯃꯇꯝ ꯁꯨꯝꯕ ꯃꯇꯝꯁꯤꯗ ꯈꯣꯡꯁꯦ ꯍꯥꯝꯅꯤꯡ ꯇꯗꯤ ꯑꯗꯨꯝ ꯍꯥꯝꯗꯣꯛꯄ ꯆꯥꯡ ꯅꯥꯏꯅ ꯅꯨꯡꯇꯤꯒꯤ ꯑꯌꯨꯛ ꯁꯤꯗ ꯑꯃꯨꯛꯇꯪꯕꯨ ꯍꯥꯝꯒꯗꯤ ꯌꯥꯔꯦ ꯑꯅꯤꯔꯛꯁꯨꯅ ꯈꯣꯡ ꯍꯥꯝꯗꯦ ꯑꯩ ꯅꯣꯡꯃꯗ ꯅꯣꯡ ꯐꯥꯗꯣꯛꯀ ꯌꯥꯎꯅꯤ ꯅꯣꯡ ꯐꯥꯗꯣꯛꯀ ꯁꯨꯝ ꯑꯅꯤꯔꯛ ꯍꯥꯝꯕ ꯌꯥꯎꯔꯝꯒꯗ꯭ꯔꯥꯗꯣ ꯈꯪ ꯄꯥꯛ ꯇꯧꯗꯦ ꯅꯣꯡꯃꯒꯤ ꯑꯃꯨꯃꯨꯛꯇꯪꯁꯦ ꯁꯦꯡꯅ ꯍꯥꯝꯇꯣꯛꯈꯤꯗꯣꯏꯅꯦ ꯑꯗꯨꯝ
ꯎꯝ
ꯑꯗꯨꯃꯥꯏꯅ ꯇꯧꯋꯦ ꯍꯥꯏꯕ ꯑꯩꯗꯤ ꯈꯣꯡꯍꯥꯝ ꯈꯨꯍꯥꯝꯁꯨ ꯀꯔꯤꯝꯇ ꯕꯦꯔꯥ ꯂꯩꯇꯦ ꯍꯥꯏꯕ
ꯑꯁꯤ ꯆꯥꯔꯒ ꯅꯨꯡꯉꯥꯏ ꯅꯨꯡꯉꯥꯏꯇꯦ ꯑꯗꯨ ꯇꯧꯋꯤꯒ
ꯑ ꯀꯔꯤꯝꯇ ꯂꯩꯇꯦ ꯑꯗꯨꯕꯨ ꯁꯒꯣꯜꯂꯥꯏ ꯁꯒꯣꯜꯂꯥꯏ ꯊꯣꯡꯕꯗꯤ ꯑꯩ ꯆꯥꯕꯖꯦ
ꯎꯝ
ꯂꯦꯡꯈꯠꯇꯕꯁꯨ ꯌꯥꯎꯋꯦ ꯑꯗꯣ ꯅꯨꯡꯁꯤꯠ ꯊꯦꯡꯅꯔ ꯁꯒꯣꯜꯂꯥꯏꯁꯦ ꯈꯔ ꯄꯪꯅꯗꯦꯕ ꯁꯒꯣꯜꯂꯥꯏ ꯊꯣꯡꯕꯗꯤ ꯂꯦꯡꯖꯟꯕꯒꯨꯝꯕ ꯃꯔꯛ ꯅꯣꯡ ꯐꯥꯗꯣꯛ ꯌꯥꯎꯕ ꯌꯥꯎꯋꯤ ꯑꯗꯨꯃꯥꯏꯅ ꯑꯗꯣ ꯌꯥꯎꯗꯦ ꯑꯗꯨꯃꯥꯏꯅ ꯇꯧꯋꯤ ꯑꯗꯨꯒ ꯑꯇꯩ ꯆꯥꯛ ꯏꯟꯖꯥꯡ ꯆꯥꯕ ꯑꯇꯩ ꯏꯟꯖꯥꯡ ꯆꯥꯕ ꯈꯣꯠꯄ ꯁꯤ ꯄꯛꯅꯗꯦ ꯄꯛꯅꯩ ꯍꯥꯏꯕ ꯑꯝꯇ ꯍꯦꯛ ꯂꯩꯇꯦ ꯑꯩ
ꯆꯥꯕ ꯌꯥꯏ
ꯄꯨꯛꯀꯤ ꯁꯔꯨꯛꯁꯤꯗꯅꯦ ꯑꯩꯈꯣꯏ ꯌꯥꯝ ꯀꯟ ꯕꯦꯔꯥ ꯀꯥꯔꯤꯁꯦ ꯄꯨꯛꯀ ꯈꯅꯥꯎꯒ ꯈꯅꯥꯎ ꯁꯤꯗꯅꯅꯤꯅꯦ ꯑꯏꯪꯕ ꯑꯏꯪꯕ ꯈꯔ ꯑꯁꯪ ꯑꯔꯥꯛ ꯑꯁꯤꯒꯨꯝꯕ ꯊꯥꯗꯕ ꯇꯣꯏꯅ ꯊꯥꯗꯔꯛꯑꯕ ꯑꯦꯂꯔꯖꯤ ꯍꯧꯔꯛꯑꯅꯤ ꯈꯨ ꯈꯥ ꯈꯨꯨ ꯈꯥ ꯇꯧꯔꯛꯑꯅꯤ ꯎꯍꯨꯝ ꯑꯍꯥ ꯇꯧꯔꯛꯑꯅꯤ ꯑꯗꯩꯗꯤ ꯆꯈꯥꯎꯗꯅ ꯃꯨꯛ ꯑꯁꯥꯕ ꯃꯣꯔꯣꯛ ꯍꯜꯂꯣꯀꯥ ꯍꯟꯗꯛꯁꯦ ꯈꯔ ꯄꯥꯛꯅꯝ ꯅꯨꯡꯅꯥꯝꯒꯩ ꯈꯔ ꯆꯥꯏꯑꯕ ꯃꯣꯔꯣꯛꯀ ꯁꯥꯍꯟ ꯀꯥꯟꯗ ꯍꯖꯤꯛꯁꯦ ꯃꯣꯔꯣꯛ ꯑꯇꯦꯛ ꯄꯟꯊꯥꯁꯦ ꯈꯔ ꯆꯦꯟ ꯄꯟꯊꯥ ꯃꯣꯔꯣꯛ ꯑꯇꯦꯛ ꯄꯟꯊꯥꯒ ꯍꯥꯏꯅꯩꯅꯤꯗꯅꯀꯣ ꯑꯗꯣ ꯃꯣ ꯠꯇꯦ ꯄꯂꯗꯗꯤ ꯐꯖ ꯆꯥꯏꯔꯦꯕ
ꯎꯝ
ꯑꯩ ꯆꯒꯤꯕꯒꯤ ꯉꯁꯤ ꯆꯥꯔꯤꯉꯩꯗꯤ ꯉꯁꯤ ꯈꯨꯗꯛꯇ ꯍꯧꯖꯕꯅꯦꯕ ꯅꯣꯡ ꯅꯤꯅꯤ ꯍꯨꯝꯅꯤ ꯂꯩꯔꯒ ꯇꯧꯕꯅꯦꯕ ꯑꯁ ꯅꯣꯡꯉꯥꯜꯂꯒ ꯅꯠꯇꯦꯁꯦ ꯃꯌꯥꯝ ꯃꯅꯝ ꯃꯅꯝ ꯃꯅꯝ ꯆꯁꯜꯂꯅꯤꯗꯅ ꯄꯔꯦꯡ ꯁꯥꯥꯅ ꯍꯞꯇꯥ ꯑꯃ ꯀꯩ ꯑꯃ ꯂꯩꯔꯕꯗꯒꯤꯗꯤ ꯁꯥꯏꯠ ꯏꯐꯦꯛ ꯍꯧꯔꯛꯑꯅꯤ ꯂꯥꯛꯄ ꯉꯁꯥꯏꯒꯤ ꯆꯥꯈꯤꯕ ꯃꯌꯥꯝꯗꯣ ꯑꯗꯨ ꯍꯟꯗꯛꯁꯦ ꯃꯣꯔꯣꯛ ꯍꯥꯏꯔꯣ ꯑꯗꯩꯗꯤ ꯍꯣꯇꯦꯜꯒꯤ ꯇꯟ ꯈꯔ ꯈ ꯈꯔ ꯆꯥꯏꯌꯦꯕꯀꯣ ꯆꯠꯊꯣꯛ ꯆ ꯈꯣꯠꯄ ꯇꯧꯕꯗ ꯑꯗ ꯑꯌꯪꯕ ꯈꯔ ꯈꯔ ꯆꯁꯤꯟꯔꯛꯑꯗꯤ ꯑꯍꯤꯡꯒꯁꯦ ꯂꯣꯛ ꯂꯣꯛ ꯇꯧꯔꯛꯑꯅꯤ ꯀꯔꯤ ꯗꯤ ꯍꯦꯅꯣ ꯈꯪꯗꯦ ꯑꯩꯈꯣꯏꯁꯦ ꯑꯗꯩꯗꯤ ꯑꯁ ꯑꯃꯨꯛ ꯈꯤꯇꯪ ꯆꯠꯁꯤꯜꯂꯒꯅ ꯊꯥꯆꯤꯟ ꯊꯌꯥ ꯂꯨꯝꯕꯤ ꯁꯥꯕꯤ ꯑꯁꯤꯅꯤ ꯑꯗꯨꯝ ꯇꯧꯔꯛꯏꯗꯣꯏꯁꯦ ꯃꯊꯥ ꯌꯥꯝ ꯁꯥꯏ ꯑꯗꯨꯅ ꯍꯤꯗꯥꯛꯀ ꯆꯥꯗꯕ ꯀꯨꯏꯔꯕꯅꯦ ꯑꯩꯁꯦ ꯑꯗ ꯑꯃꯨꯛ ꯍꯟꯇꯛ ꯍꯧꯔꯛꯄꯩꯁꯦ ꯆꯥꯗ꯭ꯔꯣꯕ ꯀꯩꯅꯣꯝ ꯇꯧꯔꯦꯕ ꯑꯩ ꯇꯜꯂꯦꯕ ꯌꯥꯝꯅ
ꯑꯗꯨ ꯈꯣꯡ ꯍꯥꯝꯕꯗꯤ ꯆꯥꯡ ꯅꯥꯏꯕ꯭ꯔꯣ
ꯑꯗꯨꯕꯨꯗꯤ ꯆꯥꯡ ꯅꯥꯏꯌꯦꯕ ꯀꯟꯁꯦ ꯑꯣ ꯑꯩ ꯑꯝꯇ ꯊꯝꯒꯦ
ꯐꯣꯏꯕ ꯊꯕꯣ ꯊꯥꯏ